ꯑ
ꯇꯥꯏ ꯇꯥꯏ ꯇꯞꯄꯤꯅ ꯅꯪ ꯑꯩꯕꯨ ꯀꯣꯜ ꯇꯧꯔꯛꯀꯅꯤ ꯍꯥꯏꯔꯒ
ꯑꯥ ꯀꯩꯅꯣꯗꯣ ꯔꯣꯁꯀꯤ ꯃꯦꯁꯦꯁ ꯄꯨꯔꯥ ꯀꯩꯅꯣꯒꯤ ꯂꯩꯒ ꯃꯦꯁꯦꯁꯇꯣ ꯍ ꯕꯤꯕ
ꯑꯆꯥꯥ ꯌꯥꯏꯅꯦ ꯑꯁ ꯍꯟꯗꯛꯇꯣ ꯑꯈꯣꯏ ꯊꯣꯛꯄꯗꯣ ꯅꯪ ꯅ꯭ꯌꯨꯁ ꯌꯦꯡꯕ꯭ꯔꯥ
ꯀꯩꯅꯣꯒꯤ ꯃꯄꯥꯟꯂꯣꯝꯒꯤꯗꯨꯔꯣ
ꯍꯣꯏ ꯐꯤꯂꯤꯄꯤꯟꯁꯀꯨꯝꯕꯒꯤ
ꯍꯣꯏ ꯍꯣꯏ ꯍꯣꯏ
ꯑꯁ ꯃꯅꯨꯡꯗꯨꯝꯕ ꯌꯦꯡꯉꯒ ꯑꯩ ꯀꯤꯕ ꯍꯧꯔꯦ
ꯗꯣ
ꯐꯣꯔꯇꯤ ꯁꯦꯀꯦꯟꯁꯒꯨꯝꯕ ꯍꯥꯏ ꯃꯥꯜꯂꯦ ꯈꯔ ꯒꯦꯞ ꯈꯔ ꯂꯩꯔꯒ ꯍꯥꯏꯕꯅꯦ ꯃꯣꯏ
ꯑꯗꯨꯗꯤ
ꯃꯣꯏꯒꯤ ꯃꯦꯒꯅꯤꯇꯤ ꯇ ꯇꯔꯦ ꯍꯦꯂꯦꯅꯦ
ꯑꯣ ꯑ ꯑ ꯑ ꯍꯣꯏ ꯍꯣꯏ ꯍꯣꯏ ꯍꯣꯏ
ꯈꯪ ꯑꯩ ꯀꯤ ꯂꯩꯦꯅ ꯑꯗꯨꯒꯤ ꯍꯟꯗꯛ ꯑꯩꯈꯣꯏꯒꯤ ꯅꯣꯔꯠ ꯏꯁꯇꯁꯨ ꯀꯩꯅꯣꯝꯃ ꯇꯥꯏꯗꯅ ꯖꯣꯟ ꯑꯃ ꯇꯥꯏꯗꯅ ꯑꯩꯈꯣꯏ ꯀꯟꯕꯒꯤꯦ
ꯍꯣꯏ ꯍꯣꯏ
ꯃꯗꯨꯒꯤꯗ ꯂꯥꯛꯑꯗꯤ ꯑꯩ ꯁꯤꯗ ꯀꯤꯅꯤ
ꯑꯗꯨ ꯂꯥꯏꯔꯤꯌꯦ ꯑꯩꯈꯣꯏꯒꯤ ꯑꯥ ꯍꯣꯁꯇꯦꯜ ꯑꯔꯤꯕꯗꯣ ꯏꯝꯐꯥꯜꯒꯤꯗꯣ
ꯎꯝ ꯎꯝ
ꯃꯥꯏ ꯃꯥꯏ ꯃꯥꯏ ꯐ꯭ꯔꯥ ꯅꯤꯛꯂꯗꯤ ꯂꯣꯏꯔꯦ ꯂꯣꯏꯔꯦ ꯑꯗꯨꯒꯤꯗꯨꯗꯤ ꯑꯩꯈꯣꯏꯅ ꯄꯨꯡ ꯃꯔꯤ ꯄꯨꯡ ꯃꯉꯥꯗ ꯆꯦꯟꯊꯣꯛꯄꯁꯤꯗꯤ
ꯀꯔꯝꯕꯒꯤꯗꯣ
ꯑ ꯑꯩꯈꯣꯏ ꯏꯝꯐꯥꯜꯒꯤ ꯍꯣꯁꯇꯦꯜꯗꯨ ꯑꯩ ꯂꯩꯔꯝꯕꯗꯣ ꯍꯣꯏ ꯌꯨꯝꯗꯨꯗꯤ ꯂꯣꯏꯔꯦ ꯑꯔꯤꯕ ꯑꯣꯏꯔꯝꯅꯤꯅ ꯑꯗꯨ ꯑꯅꯤꯔꯛ ꯑꯍꯨꯝꯂꯛ ꯀꯨꯝꯕ ꯂꯥꯛꯈ꯭ꯔꯦ ꯑꯩ ꯂꯩꯔꯤꯉꯩꯗꯁꯨ ꯆꯍꯤ ꯃꯔꯤꯒꯨꯝꯕ ꯂꯩꯕꯗꯣ ꯑꯗꯨ ꯑ ꯀꯩꯅꯣ ꯑꯩꯈꯣꯏ ꯂꯣꯝꯗ ꯒꯥꯔꯤ ꯊꯧꯕ ꯐꯥꯎ ꯅꯤꯑꯕ ꯑꯩꯈꯣꯏ ꯍꯣꯁꯇꯦꯜꯗꯣ ꯑꯗꯨ ꯑꯈꯣꯏ ꯂꯥꯛꯄꯗꯗꯤ ꯅꯪ ꯃꯊꯛ ꯀꯥꯕ ꯀꯥꯗ꯭ꯔꯤꯌꯦ ꯑꯗꯨ ꯔꯨꯝ ꯃꯊꯛꯇ
ꯀꯥꯕꯗꯤ ꯀꯥꯈꯔꯦꯗ
ꯑꯩ ꯂꯩꯕꯗ ꯏꯕꯥꯅꯤ ꯊꯦꯡꯅꯗ꯭ꯔꯤꯀꯣ ꯔꯨꯝꯗ
ꯑꯃꯛ ꯑꯩ ꯆꯦ ꯄꯥꯏꯕ ꯂꯥꯛꯈ꯭ꯔꯦꯗꯅ ꯅꯣꯏꯒꯤꯔꯣꯝꯗ
ꯑꯗꯨ ꯑꯩ ꯂꯩꯔꯝꯗꯕ ꯃꯥꯜꯂꯦ ꯀꯣ
ꯅꯪ ꯂꯩꯇꯕ꯭ꯔꯣ ꯂꯩ
ꯍꯣꯏ ꯍꯣꯏ ꯑꯥꯏ ꯐꯣꯟ ꯑ ꯑꯩꯁ ꯅꯥꯕ ꯆꯠꯈ꯭ꯔꯒꯦꯅ ꯆꯠꯈ꯭ꯔ ꯃꯥꯜꯂꯦ ꯑꯗꯨꯒꯤꯗꯣ ꯅꯪꯕꯨ ꯐꯣꯟ ꯇꯧꯔ ꯃꯤ ꯂꯩꯔꯝꯅꯤ ꯄꯥꯏꯌꯣ ꯍꯥꯏꯅ
ꯎꯝ
ꯎꯝ ꯑꯗꯨꯗꯨ ꯁꯇꯦꯔꯗꯨ ꯈꯪꯉꯤꯅꯀꯣ
ꯎꯝ
ꯑꯗꯨ ꯆꯣꯡꯊꯥꯝꯅꯦ ꯚꯥꯏ ꯑꯩ
ꯀꯃꯥꯏꯅ ꯅꯤꯛꯄꯗꯣ ꯐꯖꯅ ꯅꯤꯛꯄ꯭ꯔꯣ
ꯍꯣꯏꯣꯏ ꯑꯗꯨ ꯆꯣꯡꯊꯥꯔꯤꯕꯝꯅꯦ ꯀꯤ ꯃꯟ ꯑꯗꯨ ꯑꯩꯈꯣꯏ ꯅꯨꯡꯉꯥꯏꯕꯗꯤ ꯄꯨꯡ ꯃꯔꯤ ꯄꯨꯡ ꯃꯉꯥꯅꯤꯅ ꯂꯣꯏꯅ ꯇꯨꯝꯅꯔꯤ ꯑꯗꯣ ꯑꯗꯨ ꯇꯝꯅ ꯑꯔꯕꯤꯤꯟ ꯇꯗ ꯑ ꯀꯩꯅꯣ ꯑꯟꯗꯔꯋꯦꯔꯅ ꯆꯦꯟ ꯊꯥꯕꯈꯣꯏ ꯆꯦꯟ ꯊꯥ ꯁ꯭ꯄꯔ ꯍꯥ ꯕꯤꯗ ꯆꯦꯟꯊꯥ ꯑꯩꯈꯣꯏꯅ ꯆꯦꯟꯊꯥ
ꯑꯗꯨꯕꯨ ꯑꯩꯈꯣꯏ ꯏꯝꯐꯥꯜꯗ ꯂꯩꯕ ꯀꯥꯟꯗꯗꯤ ꯑꯠꯈꯣꯏ ꯌꯥꯝ ꯀꯟꯕꯗꯤ ꯂꯥꯛꯇꯦꯗꯅ
ꯑꯃꯨꯔꯛ ꯂꯥꯏꯅꯦ ꯑꯩꯈꯣꯏ ꯀꯩꯅꯣ ꯇꯧꯔꯤꯉꯩꯗ ꯈꯔ ꯀꯜꯂꯤꯦꯅꯦ ꯑꯗꯨꯒꯤꯗꯣ ꯃꯒꯅꯤꯇ꯭ꯌꯨꯠ ꯐꯥꯏꯚ ꯌꯎꯕ꯭ꯔꯣ
ꯈꯪꯅꯤꯡꯗꯦ ꯑꯩ ꯏꯝꯐꯥꯜ ꯂꯩ ꯀꯥꯟꯗ ꯐꯥꯏꯚꯇꯤ ꯌꯥꯎꯕꯗꯤ ꯈꯪꯗꯦ
ꯎꯝ ꯑꯗꯨ ꯑꯗꯨꯒꯤ ꯆꯥꯡꯗ ꯑꯃꯨꯛꯇꯤ ꯂꯥꯛꯇꯦ ꯂꯥꯛꯄ ꯀꯨꯝ ꯇꯧꯋꯦ ꯑꯗꯨ ꯃꯇꯝꯗꯨꯗꯅꯦ ꯑꯩꯈꯣꯏ ꯆꯦꯟꯈ꯭ꯔꯗꯣ ꯑꯗꯨꯒ ꯑꯩꯒ ꯂꯩꯅ
ꯑꯅꯤ ꯀꯕꯗꯤ ꯑꯟꯗ ꯂꯥꯛꯄꯗꯣ ꯐꯥꯒꯤ ꯅꯠꯇꯦꯕ ꯕꯥꯚꯥꯏ ꯍꯧꯖꯤꯛ ꯑ ꯍꯞꯇꯥ ꯑꯝꯗ꯭ꯔ ꯊꯥꯝꯗ꯭ꯔ ꯑꯟ ꯀ ꯏꯣ ꯐꯤꯂꯤꯄꯤꯟꯁꯇ ꯊꯣꯛꯄ ꯚꯚꯦꯟꯗꯣꯗ ꯊꯣꯛꯄ ꯀꯟꯇꯤꯅꯦꯟ ꯑꯍꯨꯝꯗ ꯊꯣꯛꯄꯅꯦ ꯑꯗꯨꯗ ꯃꯤꯗꯣ ꯌꯥꯝ ꯁꯤꯕ ꯃꯥꯜꯂꯦ
ꯍꯣꯏ
ꯑꯗꯨꯒ ꯁꯤ ꯑꯩꯈꯣꯏ ꯑꯁꯤ ꯑꯩꯈꯣꯏ ꯂꯩꯐꯝ ꯖꯒꯥꯗꯁꯨ ꯖꯣꯟ ꯑꯃ ꯇꯥꯏ ꯍꯥꯏꯕꯗꯣ
ꯎꯝ
ꯆꯍꯤ ꯆꯥꯝꯃ ꯑꯃꯨꯛ
ꯆꯥꯝꯃꯣ ꯍꯣꯏ ꯍꯣꯏꯣꯏ ꯑꯗꯨꯃꯥꯏꯅ ꯍꯥꯏꯔꯤꯅꯦ ꯍꯥꯏꯐꯦꯠ
ꯑꯗꯨꯗ ꯏꯅꯅꯦꯗ ꯄꯣꯊꯣꯛ ꯄꯊꯣꯛꯑꯗꯤ ꯑꯃꯨꯛꯀ ꯃꯤꯁꯦ ꯃꯥꯗꯤ ꯁꯤꯅꯤꯑꯦ ꯕꯤꯜꯗꯤꯡ ꯌꯥꯝꯌꯥꯝꯕ ꯑꯗꯨꯒ ꯀꯔꯤ ꯍꯥꯏꯁꯤꯔꯥ ꯅꯍꯥꯟꯗꯒꯤ ꯄ꯭ꯔꯤꯄꯦꯌꯔ ꯇꯧꯗꯔꯒ ꯂꯩꯕꯅꯤꯅꯀꯣ
ꯍꯣꯏ ꯍꯣꯏ
ꯑꯗꯣ ꯏꯅꯦ ꯀꯔꯤ ꯀꯔꯤ ꯀꯔꯤ ꯒꯔꯃꯦꯟ ꯋꯥꯔꯅꯤꯡ ꯑꯃ ꯊꯔꯥꯃꯨꯛꯇ ꯐꯣꯟꯗ ꯃꯗ ꯇꯦꯁ ꯇꯧꯔꯤꯕꯗꯣ ꯅꯪ ꯏꯗꯤ ꯈ꯭ꯔꯥ ꯌꯥꯔꯚ ꯑꯩꯒꯤꯗꯤ ꯆꯤꯡ ꯈꯔ ꯀꯩꯅꯣ ꯇꯧꯋꯤꯗꯅ ꯁꯤꯜꯂꯤ ꯁ꯭ꯂꯣꯞꯇꯠ ꯁ꯭ꯂꯣꯞ ꯂꯣ ꯏꯅ ꯑꯗꯨꯒꯤ ꯀꯟꯗꯤꯁꯟꯗꯨꯅ ꯑꯩ ꯌꯦꯡꯉ ꯀꯥꯟꯗ ꯑꯩ ꯈꯔ ꯀꯤꯕ ꯍꯥꯏꯇꯥꯔꯦ ꯍꯣꯔꯦꯟ ꯇꯔꯥꯗꯤ ꯀꯥꯏ ꯑꯩ ꯀꯥꯏꯗ ꯆꯦꯟꯒꯦꯔꯥ ꯈꯪꯗꯕ
ꯑꯩꯒꯤꯗꯤ ꯀ꯭ꯔꯤ ꯆꯦꯟꯅꯤꯡꯉꯥꯏꯁꯨ ꯂꯩꯇꯦꯅ ꯌꯨꯝꯁꯨ ꯕꯤꯜꯗꯤꯡꯁꯨ ꯅꯠꯇꯦ
ꯅꯪ ꯏꯗꯤ ꯀꯩꯅꯃ ꯔꯨꯐ ꯅꯪꯒꯤ ꯀꯩꯅꯣꯃ ꯇꯥꯔꯁꯨ ꯅꯪ ꯁꯤꯔꯣꯏꯗ ꯅꯪꯒꯤꯗꯨꯗꯤ
ꯑꯦ ꯁꯥꯏꯕ ꯉꯝꯗꯦ ꯭ꯇꯤꯚꯥꯏ ꯅꯪꯁꯨ
ꯅꯠꯇꯦ ꯃꯤ ꯍꯣꯏ ꯍꯣꯏ ꯇꯥꯔꯒ ꯁꯤꯔꯣꯏ ꯍꯥꯏꯕꯃꯛꯇꯤ ꯂꯩꯇꯤ ꯂꯩꯇꯦꯗꯅ ꯑꯗꯨ ꯑꯣꯏꯔꯁꯨ ꯑꯗꯨꯝ ꯑꯩꯈꯣꯏ ꯌꯦꯡꯉꯗꯤ ꯁꯤꯔꯔꯣꯏ ꯍꯥꯏꯕꯅꯤꯗ
ꯎ ꯍꯥꯏꯕ ꯉꯝꯗꯣꯏꯗ ꯊꯥꯡ ꯃꯆꯥꯥꯅ ꯊꯤꯜꯂꯛꯑꯣ ꯅꯤꯛꯂꯤꯉꯩꯗꯗ ꯇꯔ
ꯅꯪꯒꯤꯁꯤꯗꯤ ꯑꯈꯣꯏꯅ ꯊꯥꯡ ꯄꯨꯔꯥꯡꯗꯕ ꯃꯥꯟꯈ꯭ꯔꯦ
ꯑꯦ ꯅꯗ ꯀꯅꯥ ꯈꯪꯈꯤ ꯆꯟꯗ ꯂꯩꯔꯝꯕ
ꯇꯦꯕꯜ ꯃꯈꯥꯗ ꯆꯪꯉꯒ ꯂꯩꯕ ꯀꯥꯟꯗ ꯃꯁꯥꯅ ꯇꯥꯛꯑꯒ ꯊꯤꯟꯈꯤꯕꯗ
ꯅꯠꯇ꯭ꯔꯒ ꯄꯨꯈꯝ ꯑꯊꯥꯕꯨ ꯇꯥꯔ ꯀꯣꯛꯇ ꯌꯩꯔꯦ ꯍꯥꯏ
ꯇꯪꯅꯤ ꯇꯝꯒꯅꯤ ꯑꯩꯒꯤꯗꯨꯗꯤ ꯑꯁ ꯑꯩꯒꯤ ꯑꯩ ꯀꯥꯗꯣ ꯃꯃꯥꯡꯗꯗꯣ
ꯑꯣꯏ
ꯑꯗꯨꯝ ꯀꯩꯅꯣ ꯃꯥꯥꯟꯦꯕ ꯍꯧꯖꯤꯛ ꯁ꯭ꯂꯣꯔ ꯇꯥꯏꯞꯇꯅꯦꯕ ꯍꯥꯟꯗ ꯆꯪꯉꯕ ꯌꯨꯝꯗꯣ ꯃꯊꯛꯇ ꯑꯩꯈꯣꯏ ꯆꯪꯅ ꯂꯥꯟ ꯑꯣꯏꯕ ꯃꯗ ꯕꯦꯜꯀꯅꯤ ꯑꯣꯏꯔꯒ ꯍ ꯍ ꯇ ꯃꯗꯨꯒꯤꯅꯤꯅꯦ ꯇꯥ ꯇꯥꯔꯅꯦ ꯃꯅꯤꯡ ꯅꯤꯣꯝꯗꯗꯤ ꯊꯣꯛꯄꯅ ꯑꯥ ꯃꯤꯡꯗꯣ ꯍꯟꯕ ꯀꯥꯟꯗ ꯦꯁꯝꯕ ꯀ ꯂ ꯀꯥꯟꯗꯁꯨ ꯑꯣꯏꯔ ꯇꯥꯒꯦ
ꯅꯪꯒꯤꯗꯨ ꯚꯥꯏ ꯃꯈꯣꯟ ꯕꯦꯛꯒ꯭ꯔꯥꯎꯟ ꯃꯈꯣꯟ ꯀꯩꯅꯣ ꯌꯥꯝ ꯊꯣꯏꯅ
ꯍꯧꯖꯤꯛꯅꯔꯣ ꯉꯁꯥꯏꯗꯒꯤꯔꯣ
ꯍꯧꯖꯤꯛ ꯃꯇꯦꯛ ꯈꯔꯗꯣ ꯐꯖꯅ ꯊꯣꯛꯏꯦꯕ ꯂꯦꯡꯕ ꯃꯑꯣꯡꯗꯨꯒꯣ ꯍꯧꯖꯤꯛꯇꯤ ꯌꯥꯔꯦ
ꯉꯁꯥꯏꯗꯣ ꯑꯩꯅ ꯀꯩꯅꯣ ꯐꯣꯟꯒꯤ ꯊꯝꯐꯝꯗꯣ ꯆꯦꯟ ꯗ꯭ꯔꯦꯛ ꯇꯥꯕ ꯍꯥꯏꯇꯥꯔꯦ ꯀꯥꯎꯔ
ꯄꯨꯡꯁꯤꯗꯤ ꯑꯥ ꯌꯎꯔꯝꯃꯤꯅ
ꯌꯥꯎꯔꯦ ꯌꯥꯎꯔꯦ ꯄꯨꯡꯕꯨꯗꯤ
ꯃꯉꯥ ꯑꯗꯨꯝ ꯉꯥꯏꯔꯒꯦ ꯑꯗꯨꯗꯤ
ꯀꯩꯅꯣ ꯅꯪ ꯑꯗꯨ ꯌꯥꯗꯕꯅꯤꯀꯣ
ꯀꯔꯤꯒꯔꯥ
ꯑꯗꯨ ꯍꯥꯏꯕ ꯌꯥꯅꯦ
ꯑꯣ ꯑꯣ ꯑꯣ ꯑꯣ ꯑꯣ ꯅꯠꯇꯦ ꯃꯦꯆ ꯁꯦꯡꯅꯤꯉꯥꯏ ꯍꯥꯏꯦꯦꯝꯅꯦ
ꯑꯆꯥ ꯑꯣꯗ ꯎꯗ ꯌꯥꯅꯤ
ꯑꯗꯨꯨꯝ ꯄꯨꯡ ꯃꯉꯥ ꯉꯥꯏꯒꯤ ꯑꯅꯦꯗ ꯃꯦꯠꯁ ꯁꯦꯡꯅꯤꯡꯉꯥꯏꯒꯤ ꯑꯩꯈꯣꯏ ꯏꯌꯥꯝꯕꯒꯤ ꯃꯦꯠꯁ ꯍꯦꯡꯒꯦꯦꯝꯅꯦꯗ
ꯑ
ꯄꯖꯥꯔꯅꯤꯅꯦ ꯕꯃꯥꯅꯦ ꯑꯩꯁꯨ ꯀꯣꯂꯣꯝꯕꯤꯌꯥꯒ ꯀꯩꯅꯣ ꯃꯕꯥꯅꯤꯅ ꯈ꯭ꯋꯥꯏꯗ ꯇꯥꯔꯦꯅꯦ ꯄꯨꯜꯗ ꯑꯀꯟꯗ
ꯍꯣꯏ ꯀꯣꯂꯣꯕꯤꯌꯥ ꯁꯀꯤꯔꯥꯈꯅꯤꯅꯦ
ꯎꯝ
ꯀꯣꯂꯝꯣꯕꯤꯌꯥꯅ ꯄꯣꯏꯟ ꯌꯥꯝꯕꯅꯤꯅ ꯃꯤ ꯃꯈꯩ ꯀꯣꯂꯝꯣꯕꯤꯌꯥꯅ ꯍꯦꯟꯅ ꯍꯩꯌꯦ ꯈꯜꯂꯝꯕ ꯌꯥꯏ ꯑꯗꯨꯕꯨ ꯐꯥꯔꯁ ꯃꯦꯆꯇ ꯀꯣꯛꯈꯤꯕꯅꯤ ꯀꯩꯅꯣ ꯃꯥꯅ ꯑꯗꯨ ꯏꯅꯤꯗ
ꯎꯝ ꯋꯥꯄꯣꯕ ꯅꯠꯇꯦ ꯗ꯭ꯔꯣꯆꯠꯅꯦ
ꯑꯥ ꯑꯗꯨꯅ ꯉꯝꯗꯕꯒꯤꯅꯦꯕ ꯗ꯭ꯔꯣ ꯆꯠꯈꯤꯕꯒꯤ ꯄꯣꯏꯟ ꯌꯥꯝꯗꯕꯒꯤꯅꯦꯕ ꯑꯗꯨꯝ ꯃꯅꯥꯅꯤꯗ
ꯑ ꯅꯣꯏ ꯃꯌꯥꯝꯕꯗꯅꯤꯅꯦ ꯈꯔ ꯄꯣꯊꯥ ꯄꯣꯊꯥꯔꯒꯅꯥꯕꯗ ꯍꯦꯟꯅ ꯐꯖꯒꯗꯕ
ꯣꯏ ꯏꯌꯥꯝꯕꯗꯨ ꯑꯩ ꯀꯣꯜ ꯇꯧꯔꯝꯅꯦ ꯀꯣꯜ ꯇꯧꯔꯁꯨ ꯌꯥꯗꯣꯏꯅꯦ
ꯑꯃ ꯍꯧꯁꯦꯈꯔ ꯋꯥꯔ ꯏ ꯀꯔ ꯂꯤ ꯏꯔꯒ ꯈꯔ ꯆꯥ ꯄꯤꯊꯛꯔꯒ ꯋꯥꯔꯤ ꯁꯥꯗ꯭ꯔꯗꯤ ꯌꯥꯔꯣꯏ
ꯅꯣꯏ ꯅꯣꯏ ꯈꯨꯜꯂꯣꯝꯗ ꯍꯣꯇꯦꯜ ꯐꯥꯎꯕ ꯀꯩ ꯀꯩ ꯂꯩꯒꯦꯔꯣꯝꯗ ꯑꯣꯏꯅ ꯀꯧꯔꯦ ꯍ
ꯍꯧꯖꯤꯛ ꯇꯨꯔꯦꯜꯗ ꯃꯔ ꯇ꯭ꯔꯦꯜꯗ ꯍꯧꯖꯤꯛ ꯕꯣꯠ ꯑꯃ ꯍꯤ ꯑꯃ ꯑ ꯆꯥꯎꯕꯗ ꯂꯩꯗꯅ ꯍꯟꯗꯛ ꯆꯠꯂ ꯂꯩꯦ ꯐꯦꯔꯤ ꯍꯥꯏꯕꯗ
ꯑꯣ ꯑꯆꯥ ꯑꯠꯆꯥ
ꯄꯨꯔꯒ ꯃꯥ ꯑꯗꯣ ꯈꯔ ꯀꯣꯏꯕ ꯆꯠꯂꯒ ꯁꯤꯅꯤ ꯁꯤꯅꯤ ꯁꯤꯅꯤ ꯍꯥꯏ ꯇꯥꯛꯄꯤꯗ꯭ꯔꯗꯤ ꯌꯥꯔꯣꯏ ꯃꯥ
ꯑꯦ ꯅꯠꯇꯦ ꯑ ꯀꯩꯅꯣꯗꯤ ꯑꯗꯨꯔꯣꯝꯒꯤꯗꯤ ꯄꯨꯔꯣꯏꯁꯤꯗꯣꯝꯗꯤ ꯑꯩ ꯑꯩ ꯑꯣꯏꯅ ꯀꯤꯔꯛꯏꯗ
ꯁꯨꯕ ꯌꯥꯅꯤꯗ ꯃꯥ ꯃꯥ ꯇꯗꯥ ꯍꯥꯏꯗꯕꯅꯦ ꯅꯪ ꯃꯥꯒꯤ ꯀꯞꯇꯨ ꯀꯞꯇꯨ ꯅꯪ ꯊꯥꯡꯅꯤꯡꯉꯗꯤ ꯅꯪ ꯃꯔꯛ ꯃꯔꯛꯇ ꯄꯣꯊꯥꯑꯣꯣ ꯍꯥꯏꯅ
ꯎꯝ ꯇꯝꯅꯤꯡꯗꯦ ꯍꯥ ꯑꯦꯇꯤꯇ꯭ꯌꯨꯠ ꯈꯔ ꯎꯗꯤꯡꯅꯗꯦ
ꯎꯝ ꯎꯠꯂꯁꯨ ꯂꯣꯏꯁꯤꯟꯕ ꯃꯇꯝꯗ ꯎꯠꯂꯨꯕ ꯅꯪ ꯃꯔꯛ ꯃꯔꯛꯇꯁ ꯅꯥꯗ꯭ꯔꯁꯨ ꯑꯗꯨꯝ ꯉꯝꯃꯗꯤ ꯌꯥꯔꯦ
ꯎꯝ ꯍꯣꯏ ꯇ
ꯑꯇꯩ
ꯀꯩꯅꯣꯗꯤ ꯑꯗꯨꯝ ꯉꯝꯗꯤ ꯉꯝꯃꯦ ꯑꯃꯨꯛꯀ ꯌꯨꯔꯣ ꯀꯞꯇꯤꯡ ꯑꯗꯨꯝ ꯉꯝꯃꯦ ꯉꯝꯃꯗꯦ ꯑꯅꯤꯔꯛ ꯑꯣꯏꯔ ꯃꯥꯜꯂꯦ ꯃꯥꯁꯨ
ꯎꯝ ꯅꯍꯥꯟ ꯃꯗꯤ ꯈꯔ ꯑꯣꯖꯔꯝꯃꯦ ꯑꯃ ꯀꯨꯝꯁꯤ ꯂꯥꯁ ꯏꯌꯥꯔ ꯃꯃꯥꯡ ꯆꯍꯤ ꯃꯍꯥꯛ ꯃꯃꯥꯡ ꯆꯍꯤꯗꯒꯤ ꯈꯔ ꯁꯣꯟꯕ ꯍꯧꯔꯕꯅꯤꯗ
ꯎ ꯑꯗꯨ ꯋꯥꯈꯜꯅꯗꯤ ꯇꯣꯉꯥꯟꯅ ꯈꯟꯒꯅꯤ ꯑꯗꯨꯕꯨ ꯁꯅꯥꯕꯨꯗꯗꯤ ꯎꯄꯥꯏ ꯂꯩꯇꯦꯕ ꯉꯝꯗꯦꯕ꯭ꯔꯥ
ꯑꯗꯨ ꯑꯗꯨꯅꯦ ꯑꯗꯨ ꯑꯗꯨꯅꯦ
ꯀꯣ ꯃꯨꯚꯃꯦꯟꯗꯣ ꯌꯥꯝ ꯇꯥꯞꯂꯛꯈꯅꯦꯕ
ꯑꯗꯨꯗꯅꯦ ꯑꯗꯨꯒꯤꯅꯤꯅꯦ ꯑ ꯃꯤꯗꯨꯁꯨ ꯆꯦꯟꯗꯕꯅꯤꯅꯦ ꯐꯪꯕ ꯀꯥꯟꯗ ꯃꯥꯅꯦ ꯑꯃ ꯈꯛꯇꯅꯦꯕ ꯃꯥꯅ ꯆꯠꯂꯒ ꯆꯠꯂꯦ ꯆꯟꯗ꯭ꯔꯒꯅ ꯃꯤ ꯁꯦꯝꯕꯤꯕꯗꯣ ꯑ ꯑꯗꯨꯒꯕꯨ ꯁꯦꯝꯃꯤꯕꯗꯤ ꯌꯥꯝ ꯐꯖꯩꯌꯦ ꯃꯥꯒꯤꯗ ꯌꯥꯝ ꯍꯧꯖꯤꯛ ꯐꯥꯎꯕ ꯌꯥꯝ ꯆꯨꯝꯅ ꯁꯦꯝꯅꯔꯤ ꯑꯃ
ꯎꯝ ꯍꯣꯏ ꯁꯝꯕꯤꯗꯤꯀꯣ
ꯃꯥꯅ ꯃꯥꯅ ꯣꯜꯗ ꯄꯥꯏꯔ ꯌꯦꯡꯉꯣꯅꯦ ꯃꯤꯗꯣ ꯑꯍꯨꯝ ꯃꯔꯤꯗꯣ ꯑꯗꯨꯝ ꯂꯦꯡꯕ ꯃꯒꯣꯡꯗꯣ ꯎ ꯎꯋꯦ ꯍꯥꯏꯇꯥꯔꯦ ꯃꯥꯅ ꯕꯣꯜ ꯄꯥꯏ ꯍꯦꯛ ꯃꯤ ꯑꯍꯨꯝ ꯃꯔꯤꯗ ꯃꯥꯕꯨ ꯀꯔꯤꯕ ꯁꯔꯥꯎꯟ ꯇꯧꯔꯒ
ꯍꯣꯏ ꯍꯣꯏ ꯑꯗꯨ ꯍꯧꯖꯤꯛꯀꯤ ꯀꯣꯆ ꯈꯣꯏꯅ ꯊꯥꯕꯁꯤꯁꯨ ꯑꯗꯨꯒꯤ ꯃꯔꯝꯒꯨꯝꯗ ꯊꯥꯕꯅꯦꯗ ꯃꯦꯁꯤ ꯈꯣꯏꯒꯨꯝꯕ ꯃꯣꯏ ꯈꯣꯏꯒꯨꯝꯕꯁꯤ ꯀꯣ ꯍꯥꯏꯕꯗꯤ ꯑꯃꯨꯛ ꯄꯥꯏꯈ꯭ꯔꯗꯤ ꯃꯤꯁꯤ ꯌꯥꯝ ꯌꯥꯝ ꯆꯪꯉꯦꯕ ꯑꯗꯨ ꯑꯗꯨꯗ ꯄꯣꯖꯤꯁꯟꯁꯤꯁꯠ ꯁꯠ ꯁꯠ ꯑꯦꯗꯚꯥꯟꯇꯦꯖꯀꯤ ꯄꯣꯖꯤꯁꯟ ꯌꯥꯝ ꯁꯦꯝꯗꯣꯛꯄ ꯌꯥꯕ ꯑꯗꯨ ꯌꯥꯎꯔꯦꯕ
ꯎꯝ ꯅꯪꯅꯅꯌꯥꯝꯕ ꯁꯨꯅꯤ ꯍꯥꯏꯂꯦ ꯑꯗꯣ ꯅꯪ ꯇꯁꯦꯡꯅ ꯍꯩꯌꯦ ꯍꯥꯏꯔꯤ ꯀꯅꯥꯅ ꯍꯩꯌꯦ ꯍꯥꯏꯒꯦꯔꯣ ꯁꯅꯥꯕꯁꯦ
ꯑꯩꯗꯤ ꯑꯗꯨ ꯑꯅꯤꯃꯩꯌꯦ ꯍꯥꯏꯔꯒꯦ ꯑꯗꯨꯕꯨꯗꯤ
ꯑꯗ ꯍꯧꯗꯦꯅꯤꯃ ꯍꯥꯏꯗꯤ ꯍꯥꯏꯗ ꯅꯋꯥ
ꯑ ꯑꯗꯨ ꯑꯩꯅ ꯄꯥꯝꯕꯁꯤꯅ ꯑꯃꯅ ꯀꯩꯅꯣ ꯄꯥꯝꯕ ꯑꯃꯅ ꯂꯦꯐꯇꯤ ꯑꯣꯏꯕꯒꯤ ꯑꯩ ꯑꯃꯗꯨ ꯄꯥꯝꯕ ꯋꯥꯅꯦ ꯑꯗꯨ ꯂꯦꯐ ꯇꯤ ꯁꯅꯥꯕꯒꯤ ꯐꯖꯕꯗꯨꯀꯣ ꯑꯗꯨ ꯆꯨꯝꯅ ꯍꯤꯡꯉꯁꯨ ꯂꯦꯞꯁꯇꯤ ꯈꯣꯏꯁꯦ ꯑꯗꯨꯝ ꯐꯖꯗꯤ ꯐꯖꯩꯅ
ꯐꯖꯁꯨ ꯐꯖꯩ ꯑꯗꯨ ꯃꯊꯛꯇ ꯑꯩꯈꯣꯏꯒꯤ ꯃꯦ ꯗꯨꯅ ꯁꯅꯥꯕꯗꯨꯗꯤ
ꯈꯣꯡꯗꯕꯥꯢ ꯃꯥꯅ ꯕꯣꯜ ꯄꯥꯏꯕꯗ ꯚꯥꯢ ꯃꯤꯅ ꯑꯃꯔꯛ ꯄꯥꯏꯕꯗ ꯃꯥꯅ ꯑꯅꯤꯔꯛ ꯁꯣꯛꯄ ꯉꯝꯃꯦꯕ
ꯍꯣꯏ ꯍꯣꯏ ꯍꯣꯏ ꯍꯣꯏ ꯑꯗꯨꯒꯤ ꯍꯣꯏ ꯅꯦꯆꯔꯦꯜ ꯇꯠꯁ ꯍꯥꯏꯕ ꯇꯥꯔꯦꯅꯦ ꯃꯥꯏꯁꯦ ꯊꯨꯁꯨꯨ ꯌꯥꯝ ꯊꯨꯢꯅꯦ
ꯈꯣꯡꯗ ꯈꯣꯡꯗ ꯃꯤꯒꯨꯝꯅ ꯌꯥꯝ ꯈꯣꯡ ꯁꯥꯡꯅꯔꯒ ꯆꯦꯟꯕ ꯈꯣꯢ ꯅꯠꯇꯦꯕ ꯃꯥꯁꯦ ꯄꯨ ꯄꯨꯠ ꯁꯅꯥꯕꯩꯅꯦꯕ
ꯎꯝ ꯑꯗꯨ ꯅꯪ ꯅꯪꯅ ꯍꯥꯏꯕꯒꯨꯝꯅ ꯍꯧꯖꯤꯛꯀꯤ ꯑꯅꯤꯔꯛ ꯀꯨꯝꯕ ꯁꯣꯛꯄ ꯑꯍꯨꯝꯂꯛꯀꯨꯝꯕ ꯁꯣꯛꯄꯁꯦ ꯌꯥꯝ ꯍꯩꯌꯦ ꯃꯥ
ꯍꯩꯌꯦ ꯍꯩꯌꯦ ꯑꯗꯨꯢꯅꯤꯅꯦ ꯗꯤꯐꯦꯟꯗꯔ ꯈꯣꯏꯅ ꯉꯝꯗꯕꯗꯣ
ꯍꯣꯏ
ꯇꯥꯔꯗꯤ ꯁꯤꯌꯦ ꯍꯥꯏꯕꯁꯦ ꯐꯥꯒꯤ ꯅꯠꯇꯕꯅꯦ ꯍꯧꯖꯤꯛ ꯐꯥꯎ ꯇꯧꯔꯕꯅꯗꯤ ꯍꯧꯖꯤꯛꯇꯣ
ꯍꯣꯏ ꯍꯣꯏ ꯑꯗꯨꯒꯤꯅꯦ ꯑꯩꯅ ꯄꯥꯝꯕꯗꯨ ꯃꯥ ꯑꯗꯨꯒ ꯃꯥꯒꯤ ꯀꯩꯅꯣꯒꯤ ꯄ꯭ꯔꯤꯗꯤꯛꯁꯟꯁꯨ ꯀꯌꯥ ꯇꯧꯕ ꯉꯝꯗꯕ
ꯑꯗꯨꯅꯤ ꯃꯤꯅ ꯈꯜꯂꯒ ꯂꯩꯕꯁꯦ ꯁꯨꯃꯥꯏ ꯁꯨꯃꯥꯏ ꯇꯧꯋꯦ ꯃꯥꯕꯨ ꯍꯧꯖꯤꯛ ꯃꯦꯅꯦꯖꯔ ꯈꯣꯏꯅ ꯇꯧꯋꯦ ꯍꯥꯏꯗꯅ ꯃꯥ ꯁꯨꯃꯥꯏꯅ ꯇꯧꯔꯗꯤ ꯁꯨꯃꯥꯏꯅ ꯇꯧ ꯃꯤ ꯑꯃꯈꯛꯇ ꯌꯥꯔꯣꯏ ꯃꯤ ꯑꯅꯤꯗ ꯁꯨꯃꯥꯏꯅ ꯄꯣꯖꯤꯁꯟ ꯂꯦꯒꯗꯕꯅꯤ ꯍꯥꯏꯕꯗꯣ ꯃꯣꯏꯅ ꯇꯧꯕꯗꯣ ꯃꯗꯨ ꯐꯥꯎꯕ ꯃꯥ ꯂꯥꯟꯕ ꯉꯝꯃꯦꯕ
ꯑꯗꯨ ꯀꯣꯛ ꯀꯌꯥ ꯊꯥꯗꯥꯔꯁꯨ ꯁꯨꯉꯝ ꯉꯝꯗꯦꯕ ꯃꯥꯒꯤ ꯀꯩꯅꯣꯗꯨꯗ ꯃꯥꯒꯤ ꯇꯠꯁꯇꯨꯗꯅꯤꯅ ꯃꯦꯟꯁꯂꯤ
ꯑꯗꯨꯗꯅꯤꯅꯦ ꯔꯤꯌꯦꯜ ꯃꯦꯗ꯭ꯔꯤꯠꯅ ꯕꯣꯗꯤ ꯌꯥꯝ